ꯍꯣꯏ ꯑꯣꯏ
ꯀ꯭ꯔꯤ ꯗꯧꯒꯦ ꯀ꯭ꯔꯤ ꯇꯧꯔꯤꯒꯦ
ꯍꯤꯞꯄꯒ ꯂꯩꯌꯦ ꯅꯪꯗꯤ
ꯑꯣꯏ ꯑꯩꯁꯨ ꯍꯤꯞꯄ ꯂꯩꯌꯦ ꯆꯔꯁ ꯆꯠꯄ꯭ꯔꯣ
ꯆꯔꯁ ꯆꯠꯂꯦ ꯍꯣꯏ
ꯑꯣ
ꯅꯣꯏꯔꯣꯝꯗ ꯅꯣꯡ ꯍꯥ
ꯕꯣꯜ ꯌꯦꯡꯕ꯭ꯔꯣ ꯉꯔꯥꯡ ꯅꯨꯡꯗꯥꯡ
ꯍꯣꯏ ꯌꯦꯡꯉꯦ ꯌꯦꯡꯕꯗꯣ ꯑꯩ ꯂꯣꯏꯕꯨ ꯐꯥꯎ ꯌꯦꯡꯗꯔꯦ ꯇꯨꯝꯅꯤꯡꯕꯅꯀꯣ ꯇꯨꯝꯅꯤꯡꯕꯅ ꯑꯗꯨꯝ ꯌꯦꯡꯕ ꯉꯝꯗ꯭ꯔꯕ ꯑꯗꯨꯝ ꯉꯍꯥꯛ ꯌꯦꯡꯉꯝꯃꯒ ꯇꯣꯛꯑꯦ
ꯑꯣ
ꯅꯪꯗꯤ
ꯌꯦꯡꯉꯦ ꯈꯔ ꯌꯦꯡꯉꯦ ꯌꯥꯝ ꯀꯨꯏꯅ ꯌꯦꯡꯗꯦꯗ ꯑꯩꯁꯨ
ꯈꯔ ꯌꯦꯡꯉꯝꯃꯒ ꯄꯣꯊꯥꯔꯦ ꯉꯁꯤ ꯂꯝꯕꯤ ꯆꯔꯁ ꯆꯠꯅꯤꯉꯥꯏ ꯂꯩꯕꯒꯤ
ꯎꯝ ꯑꯩꯁꯨꯅꯦ ꯑꯁ ꯉꯔꯥꯡꯗꯣ ꯊꯦꯡꯅ ꯑꯃꯨꯛ ꯇꯨꯝꯕꯤꯕ ꯕꯖꯥꯔ ꯆꯠꯁꯨ ꯆꯠꯅꯤꯡꯉꯥꯏ ꯍꯣꯠꯅꯕ
ꯍꯣꯏ ꯆꯥꯛꯇꯤ ꯆꯥꯔꯕ꯭ꯔꯣ
ꯆꯥꯔꯦ ꯍꯣꯏ ꯅꯪꯗꯤ
ꯑꯩ ꯆꯥꯈ꯭ꯔꯦꯗ ꯍꯩ ꯈꯔ ꯀꯨꯏꯈ꯭ꯔꯦ ꯑꯈꯣꯏꯗꯤ ꯑꯩꯈꯣꯏꯁꯦ ꯉꯁꯤꯁꯦ ꯇꯥꯜ ꯑꯣꯏꯅ ꯆꯥꯏꯗ ꯁꯟꯗꯦ ꯃꯣꯔꯅꯤꯡꯅꯤꯅ
ꯍꯋꯥꯏꯔꯣ
ꯍꯣꯏ ꯍꯋꯥꯏ ꯆꯥꯏꯑꯦ
ꯋꯥꯏ ꯋꯥꯏ ꯆꯥꯕꯗꯤ ꯃꯤ ꯃꯁꯛ ꯐꯖꯩ ꯍꯥꯏꯕꯅꯤꯀꯣ
ꯑꯗꯨ ꯍꯥꯏꯅꯩꯑꯦ ꯈꯪꯗꯦꯗꯥ ꯑꯩꯈꯣꯏꯗꯤ ꯑꯗꯨꯒꯨꯝꯕꯗꯨ ꯆꯠꯅꯗꯦꯗ ꯁꯣꯝꯗꯤ
ꯌꯥꯝ ꯐꯖꯔꯝꯒꯅꯤ ꯍꯋꯥꯏ ꯆꯥꯕꯅꯤꯅ
ꯍꯛꯆꯥꯡꯗꯤ ꯑꯁ ꯐꯔꯕꯅꯦ ꯍꯋꯥꯏ ꯆꯕꯁꯦ ꯈꯔ ꯅꯣꯏꯇꯛ ꯇꯧꯔꯒ
ꯎꯝ ꯑꯣꯏꯔꯝꯒꯅꯤ ꯈꯣꯟꯖꯦꯟ ꯇꯥꯕꯗ ꯈꯪꯉꯦꯕ
ꯃꯥꯅꯤ ꯃꯥꯅꯤ ꯑꯩꯈꯣꯏꯁꯦ ꯈꯔ ꯅꯣꯏꯕ ꯀꯔꯤ ꯀꯔꯥ ꯇꯧꯔꯦ ꯅꯪꯗꯤ
ꯑꯩꯈꯣꯏꯗꯤ ꯎꯝ ꯀꯥꯡꯁꯣꯏ ꯆꯥꯏ ꯈꯥꯃꯦꯟ ꯑꯁꯥꯡꯕꯗꯣ ꯈꯃꯦꯟꯑꯁꯥꯡꯕ ꯒ ꯑꯂꯨꯒ ꯉꯥ ꯑꯌꯥꯏꯕꯒ ꯍꯥꯞꯆꯜꯂꯒ ꯆꯥꯏ ꯑꯦ ꯑꯗꯨꯒ ꯎꯝ ꯃꯣꯔꯣꯛ ꯑꯀꯥꯡꯕꯗꯣ ꯑꯗꯨꯒ ꯑꯃꯦꯠꯄꯥ ꯆꯥꯏ
ꯑꯗꯣ ꯑꯗꯨꯒꯨꯝꯕꯅꯁꯨ ꯍꯥꯎꯕꯅꯤꯗ ꯑꯗꯨꯝ ꯇꯣꯏꯅꯗꯤ ꯆꯥꯎ ꯄꯥꯝꯗꯦ ꯑꯗꯨꯕꯨ ꯑꯗꯨꯝ ꯉꯥꯏꯍꯥꯛ ꯉꯥꯏꯍꯥꯛꯀꯤ ꯆꯥꯕꯗꯣ ꯑꯗꯨꯝ ꯍꯥꯎꯕꯅꯦ ꯃꯇꯝ ꯃꯇꯝꯒꯤ
ꯎꯝ ꯅꯣꯏꯔꯣꯝꯗ ꯁꯥꯗ꯭ꯔꯣ
ꯉꯁꯤꯗꯤ ꯁꯥꯗꯦ ꯅꯣꯡ ꯆꯨꯢꯌꯦ ꯉꯔꯥꯡꯗꯣ ꯈꯔ ꯐꯥꯑꯦ
ꯌꯥꯝ ꯆꯨꯕ꯭ꯔꯣ
ꯌꯥꯝ ꯆꯨꯕꯗꯤ ꯅꯠꯇꯦ ꯈꯔ ꯈꯔ
ꯈꯣꯏ ꯈꯣꯏꯗꯗꯤ ꯌꯥꯝ ꯆꯨꯢꯑꯦ ꯉꯔꯥꯡꯗꯣ
ꯉꯁꯤꯁꯨ ꯈꯔ ꯃꯪꯉꯥ ꯂꯩꯑꯦ ꯅꯣꯡꯗꯤ ꯆꯨꯗꯦ
ꯎꯝ ꯑꯩꯈꯣꯏꯁꯨ ꯅꯣꯡ ꯃꯪꯉꯥꯒ ꯂꯩꯑꯦ ꯍꯧꯖꯤꯛ ꯈꯤꯇꯪ ꯈꯔ ꯈꯤꯛꯔꯝꯃꯒ ꯀꯣ
ꯑꯣ
ꯍꯧꯖꯤꯛ ꯍꯧꯖꯤꯛ ꯅꯣꯡ ꯈꯔ ꯆꯨꯔꯒ ꯑꯗꯨꯝ ꯉꯩꯍꯥꯛ ꯂꯦꯞꯈ꯭ꯔꯦ ꯑꯃꯨꯛ
ꯍꯣꯔꯦꯟꯗꯤ ꯈꯔ ꯆꯨꯒꯦꯔꯥ ꯈꯪꯗꯦ ꯑꯩꯈꯣꯏꯁꯨ ꯃꯪꯉꯥ ꯂꯩꯌꯦ
ꯎꯝ
ꯅꯪꯗꯤ ꯑꯗꯨꯗꯤ ꯍꯌꯦꯡ ꯑꯥ ꯍꯣꯔꯦꯟ ꯅꯨꯡꯗꯥꯡꯁꯨ ꯕꯣꯜ ꯌꯦꯡꯒꯦꯔꯣ ꯍꯣꯔꯦꯟ ꯅꯨꯡꯗꯥꯡꯗꯤ
ꯍꯣꯔꯦꯟ ꯅꯨꯡꯗꯥꯡꯁꯦ ꯍꯣꯏ ꯍꯥꯌꯦꯡꯗꯤ ꯊꯕꯛ ꯆꯠꯊꯣꯛꯅꯤꯡꯉꯥꯏ ꯂꯩꯇꯕꯅꯤꯅꯀꯣ
ꯍꯣꯏ
ꯑꯗꯨꯝ ꯌꯦꯡꯒꯦ
ꯕꯣꯜꯗꯤ ꯍꯟꯗꯛꯇꯤ ꯈꯔ ꯐꯖꯔꯛꯑꯅꯤ ꯂꯣꯏꯁꯤꯜꯂꯛꯄ ꯃꯇꯝ ꯃꯇꯝ ꯌꯧꯔꯛ ꯅꯤꯅ
ꯍꯣꯏ
ꯑꯗꯨ ꯅꯪꯗꯤ ꯀꯔꯤ ꯀꯔꯤ ꯁꯄꯣꯔꯠ ꯇꯧꯕ꯭ꯔꯣ
ꯑꯩꯈꯣꯏꯔꯣ
ꯍꯣꯏ ꯀꯔꯤ ꯁꯄꯣꯔꯠ ꯇꯧꯕꯔꯣ ꯅꯪꯗꯤ ꯍꯣꯏ
ꯑꯔꯖꯦꯟꯇꯤꯅꯥ
ꯑꯥ ꯃꯥꯟꯅꯩꯅꯦ ꯑꯗꯨꯗꯤ
ꯅꯪꯗꯤ ꯎꯗꯕ ꯀꯨꯏꯔꯦ ꯀꯔꯤ ꯀꯔꯤ ꯍꯣꯠꯅꯔꯒ ꯂꯩꯕ꯭ꯔꯣ
ꯍꯟꯗꯛꯇꯤ ꯑꯗꯨꯝ ꯌꯨꯝꯗ ꯂꯩꯌꯦ ꯆꯠꯊꯣꯛꯇꯔꯦ
ꯎꯝ ꯑꯩꯈꯣꯏ ꯍꯥꯟꯅ ꯊ ꯑꯩꯈꯣꯏ ꯍꯥꯟꯅ ꯀꯨꯏꯅ ꯊꯦꯡꯅꯈꯤꯗꯕꯗꯣ ꯉꯁꯤ ꯈꯛꯇꯪ ꯐꯣꯟ ꯐꯥꯎꯔꯛꯄꯁꯦ ꯌꯥꯝ ꯅꯨꯡꯁꯤꯍ° ꯍꯣꯏ ꯅꯪꯗꯤ ꯀꯣꯂꯦꯖ ꯀꯣꯂꯦꯖ ꯀꯥꯕ ꯂꯣꯏꯔꯕꫭ
ꯍꯣꯏ
ꯍꯣꯏ
ꯅꯣꯏꯔꯦ
ꯍꯣꯏ ꯍꯥꯟꯅ ꯀꯥꯃꯤꯟꯅꯔꯝꯗꯒꯤ ꯅꯪ ꯑꯗꯨ
ꯍꯣꯏ
ꯀꯔꯤ ꯀꯔꯤ ꯇꯧꯔꯒ ꯂꯩꯕ꯭ꯔꯣ
ꯑꯩꯁꯦ ꯑꯩꯈꯣꯏ ꯆꯥꯃꯤꯟꯅꯕꯗꯒꯤ ꯑꯗꯨꯝ ꯆꯠꯊꯣꯛꯑꯒ ꯃꯄꯥꯟꯗ
ꯎꯝ
ꯂꯩꯔꯨꯔꯦ ꯍꯧꯖꯤꯛꯇꯤ ꯂꯣꯏꯔꯕꯅꯤꯅ ꯑꯩꯒꯤ ꯍꯟ ꯍꯜꯂꯥꯛꯑꯦ ꯌꯨꯝꯗ ꯑꯗꯨꯝ ꯂꯩꯔꯦ
ꯈꯣꯏ ꯅ ꯑꯩꯈꯣꯏ ꯇꯤꯟꯅꯕꯗꯣ ꯈꫭꯏ ꯇꯤꯟꯅꯕꯗꯣ
ꯍꯣꯏ
ꯅꯃꯥꯟꯅꯕꯁꯤꯡꯗꯣ ꯎ ꯀꯩꯅꯣ ꯇꯧꯔꯕꯣ ꯅꯨꯄꯤ ꯊꯤꯕ ꯈꯣꯠꯄ ꯂꯩꯔꯕꯣ
ꯑꯃ ꯑꯃ ꯂꯩꯔꯦ
ꯑꯣ
ꯍꯈꯣꯏ ꯀꯥꯃꯤꯟꯅꯕꯗꯣ ꯑꯃ ꯑꯃ ꯂꯩꯔꯦ ꯃꯆꯥ ꯂꯩꯔꯦ
ꯑꯇꯩꯗꯤ
ꯑꯇꯩꯗꯤ ꯑꯗꯨꯝ ꯂꯩꯔꯤꯗ ꯅꯨꯄꯤ ꯊꯤꯗ꯭ꯔꯤꯗ ꯃꯣꯏꯁꯨ
ꯑꯥ
ꯀꯣꯏ ꯀꯣꯏꯕꯒ ꯀꯔꯤ ꯀꯔꯥ ꯇꯧꯔ ꯂꯩꯔꯕꯅꯤ ꯃꯣꯏꯗ
ꯑꯩꯈꯣꯏ ꯏꯃꯥꯟꯅꯕꯤꯁꯤꯡꯗꯨꯁꯨꯀꯣ ꯑꯩꯈꯣꯏ ꯑꯩꯅ ꯍꯦꯛ ꯍꯦꯛ ꯄꯨꯟꯕ ꯏꯃꯥꯟꯅꯕꯤꯁꯤꯡꯗꯣ
ꯍꯣꯏ ꯍꯣꯏ
ꯌꯨꯝ ꯄꯥꯟꯕꯁꯨ ꯌꯥꯎꯔꯦ ꯑꯥ ꯍꯟꯗꯛ ꯈꯛꯇꯪ ꯅꯧꯅ ꯍꯣꯡꯈꯤꯕꯁꯨ ꯌꯥꯎꯔꯦ ꯃꯆꯥ ꯑꯅꯤꯒꯨꯝꯕ ꯑꯃꯒꯨꯝꯕ ꯂꯩꯕꯁꯨ ꯌꯥꯎꯔꯦ
ꯑꯦ ꯑꯗꯨꯗꯩ ꯅꯪꯗꯤ ꯀꯃꯥꯏ ꯈꯜꯂꯤꯒꯦ
ꯌꯨꯝꯄꯥꯟꯈꯤꯔꯣꯏꯗꯪꯡꯥ ꯃꯇꯝ ꯈꯔ ꯂꯩꯁꯥ ꯑꯣꯏꯔꯒ ꯂꯩꯈꯤꯒꯦ
ꯁꯦꯟ ꯀꯟꯅꯥ ꯇꯥꯍꯟꯒꯦ ꯍꯥꯏꯔꯤꯅꯣ ꯅꯪ ꯑꯇꯣꯞꯄ ꯊꯕꯛ
ꯁꯦꯟ ꯇꯥꯜꯂꯣꯏꯗ ꯌꯨꯝ ꯄꯥꯜꯂꯗꯤ ꯋꯥꯏꯑꯦꯅ ꯇꯧꯕꯅꯦ ꯑꯗꯕꯨ ꯐ꯭ꯔꯤꯗ ꯅꯨꯡꯉꯥꯏ ꯊꯣꯛꯈꯤꯒꯦꯕ ꯏꯃꯥ ꯏꯄꯥꯒꯤ ꯃꯅꯥꯛꯇ
ꯑꯥ ꯑꯁ ꯑꯩ ꯑꯩꯁꯦ ꯍꯟꯗꯛꯁꯦ ꯊꯕꯛꯇꯤ ꯊꯤꯔꯤꯕꯅꯦ ꯑꯗꯕꯨ ꯀꯣꯂꯦꯖ ꯂꯣꯏꯔꯒ ꯀꯔꯤ ꯀꯔꯥ ꯇꯧꯔ ꯊꯕꯛ ꯇꯧꯗꯕ ꯍꯥꯏꯕꯁꯤ ꯅꯨꯄꯥꯒꯤꯗꯤ ꯍꯣꯏ ꯑꯈꫭꯏꯗꯤꯀꯣ ꯋꯥꯏꯑꯦꯕ
ꯑꯥ ꯍꯣꯏꯅꯦ ꯅꯨꯄꯥꯒꯤꯗꯤ ꯑꯗꯨꯝ ꯐꯪꯕ ꯌꯥꯕ ꯊꯤꯕ ꯌꯥꯕ ꯑꯗꯨꯝ ꯊꯤꯔꯒ ꯇꯧꯋꯣꯅꯦ
ꯍꯣꯏ ꯅꯨꯄꯤꯁꯤꯡꯒꯤꯗꯤ ꯈꯔ ꯐꯩꯔꯤꯅꯦ
ꯒꯣꯔꯃꯦꯟ ꯒꯣꯔꯃꯦꯟꯒꯤ ꯁꯔꯚꯤꯁꯇꯅ ꯊꯕꯛꯅꯤ ꯍꯥꯏꯕ ꯂꯩꯇꯦꯕ ꯇꯟꯕꯨ ꯇꯟꯗ꯭ꯔꯗꯤ ꯊꯕꯛ ꯆꯤꯟꯍꯥꯎꯕꯨ ꯊꯤꯗ꯭ꯔꯗꯤ ꯑꯗꯨꯝ ꯊꯕꯛꯅ ꯊꯕꯛ ꯉꯥꯛꯇꯅꯦ ꯅꯠꯇ꯭ꯔꯥ
ꯃꯥꯅꯦ ꯑꯗꯣ ꯊꯕꯛ ꯇꯧꯒꯦ ꯍꯥꯏꯅ ꯈꯜꯂꯤꯅꯦ ꯑꯦꯛꯖꯥꯝꯒꯨꯝꯕꯁꯨ ꯇꯧꯔꯤꯗ ꯇꯧꯕꯕꯨꯗꯤ
ꯃꯇꯝ ꯂꯥꯛꯇ꯭ꯔꯤꯅ
ꯎꯝ ꯂꯥꯏꯔꯤꯛ ꯀꯟꯅ ꯄꯥꯎ
ꯃꯥꯅꯦ ꯃꯥꯅꯦ ꯑꯗꯨ ꯇꯧꯗ꯭ꯔꯗꯤ ꯄꯥꯗꯗꯤ ꯎꯄꯥꯏ ꯂꯩꯇꯦ
ꯆꯨꯝꯃꯦ ꯑꯁ ꯑꯩꯗꯤ ꯂꯥꯏꯔꯤꯛ ꯄꯥꯕꯒ ꯆꯪꯗ꯭ꯔꯦꯗ ꯐꯣꯟꯅꯔꯥ ꯈꯪꯗꯦ
ꯂꯥꯏꯔꯤꯛ ꯄꯥꯕꯁꯦ ꯍꯟꯗꯛꯁꯦ ꯐꯣꯟꯗ ꯄꯥꯟꯅꯔꯕꯅꯤꯅ ꯆꯪꯗꯕꯅꯤ
ꯍꯣꯏ ꯐꯣꯟꯗ ꯑꯗꯨꯝ ꯊꯤꯅꯔꯒ ꯄꯥꯔꯦ ꯑꯃꯨꯛ ꯎꯝ ꯀꯩꯅꯣꯝꯃ ꯃꯦꯁꯦꯁꯀꯨꯝꯕ ꯑꯃꯒꯨꯝꯕ ꯂꯥꯛꯄꯗ ꯑꯗꯨꯝ ꯆꯪꯉꯒ ꯑꯃꯨꯛ ꯌꯦꯡꯉꯦ ꯐꯣꯟꯁꯦ ꯐꯣꯟ ꯌꯥꯎꯗ꯭ꯔꯁꯨ ꯌꯥ ꯃꯇꯥꯡꯁꯨ ꯂꯩꯕꯀꯣ
ꯍꯣꯏ ꯍꯟꯗꯛꯇꯤ ꯌꯥꯗ꯭ꯔꯤꯅꯦ ꯆꯥꯎꯈꯠꯄ ꯃꯇꯝꯅꯤꯅ ꯍꯥꯟꯅꯗꯤ ꯂꯥꯏꯕ꯭ꯔꯤ ꯗꯨꯝ ꯆꯠꯄꯅꯦꯕ ꯑꯩꯈꯣꯏꯁꯦ ꯍꯧꯖꯤꯛ ꯂꯥꯏꯕ꯭ꯔꯤꯁꯨ ꯆꯠꯅꯕꯁꯨ ꯀꯥꯟꯅꯗ꯭ꯔꯦ ꯐꯣꯟꯗ ꯂꯣꯏꯅ ꯐꯪꯉꯦ ꯂꯣꯏꯅ ꯐꯪꯅꯈ꯭ꯔꯕꯅꯤꯅ ꯂꯥꯏꯕꯔꯤꯁꯨ ꯆꯠꯅꯤꯡꯉꯦ ꯃꯇꯝ ꯃꯥꯡꯍꯜꯂꯦꯕ ꯂꯥꯏꯕ꯭ꯔꯤ ꯆꯠꯄꯁꯦ ꯍꯧꯖꯤꯛꯇꯤ ꯍꯟꯗꯛꯇꯤ ꯍꯥꯏꯔꯗꯤ
ꯍꯣꯏ ꯑꯗꯨꯃꯥꯏꯟ ꯇꯧꯕꯅꯦ ꯍꯣꯏ
ꯍꯧꯖꯤꯛ ꯌꯨꯝꯗꯗꯤ ꯀꯅꯥ ꯀꯅꯥ ꯍꯩ
ꯑꯥ
ꯑꯩꯈꯣꯏꯔꯣꯝꯗꯗꯤ ꯍꯩꯁꯦ ꯌꯥꯝ ꯂꯩꯇꯦꯗ ꯍꯩꯅꯧ ꯍꯩꯅꯧꯒꯨꯝꯕ ꯈꯔ
ꯍꯩꯅꯧ ꯂꯣꯏꯅ
ꯀꯩꯕ
ꯍꯩꯅꯧꯗꯣ ꯂꯣꯏꯅ ꯃꯨꯟꯅꯔꯕꯕꯣ ꯅꯣꯏꯔꯣꯝꯗ
ꯃꯨꯟꯕ ꯌꯥꯎꯔꯦ ꯈꯔ ꯄꯥꯝꯕꯤ ꯈꯔ ꯃꯨꯟꯗꯕ ꯌꯥꯎꯔꯤ
ꯁꯟꯗꯛꯅꯦ ꯍꯩꯅꯧꯒꯤ ꯃꯇꯝꯅꯤꯅ ꯍꯩꯅꯧꯗꯤ ꯃꯔꯥꯡ ꯀꯥꯏꯔꯕ ꯃꯥꯜꯂꯤꯀꯣ
ꯍꯣꯏ ꯂꯣꯏꯅ ꯌꯨꯝ ꯈꯨꯗꯤꯡ ꯍꯩꯅꯧ ꯄꯥꯝꯕꯤ ꯉꯥꯛꯇꯅꯦ ꯑꯁꯤꯗꯗꯤ ꯑꯩꯈꯣꯏꯗꯤ
ꯎꯝ ꯂꯩꯕ ꯂꯩꯇꯕ ꯃꯇꯝꯗꯗꯤ ꯌꯥꯝꯅ ꯆꯥꯅꯤꯡꯉꯝꯕꯅꯦ ꯑꯗꯣ ꯍꯧꯖꯤꯛꯇꯤ ꯑꯃꯨꯛ ꯌꯥꯝꯈ꯭ꯔꯕꯅꯤꯅ ꯑꯗꯨꯝ ꯆꯥꯅꯤꯡꯗꯕꯅꯤꯅ ꯑꯗꯨꯝ ꯍꯨꯟꯗꯣꯛ ꯍꯨꯟꯗꯣꯛꯑꯒ ꯂꯩꯔꯦ ꯑꯩꯈꯣꯏꯔꯣꯝꯗꯤ
ꯇꯥꯏꯌꯦ ꯍꯧꯖꯤꯛ ꯃꯨꯟꯗꯕꯗꯨꯅ ꯃꯨꯟꯗꯕ ꯃꯇꯝꯗꯨꯅ ꯈꯔ ꯐꯔꯦ ꯎꯝ ꯍꯥꯎꯕꯅꯦ ꯃꯣꯔꯣꯛꯀ ꯍꯥꯞꯄꯒ ꯆꯥꯕꯗꯣ ꯍꯧꯖꯤꯛꯇꯤ ꯃꯨꯜꯂꯛꯈ꯭ꯔꯕꯅꯤꯅ ꯊꯨꯝꯃꯟꯕꯒꯤ ꯆꯥꯕꯁꯨ ꯈꯔ ꯍꯥꯎꯇꯔ꯭ꯦꯅꯦ
ꯍꯣꯏ ꯑꯗꯨꯃꯥꯏꯅ ꯇꯧꯋꯦ ꯑꯇꯩ ꯑꯇꯩ ꯍꯩꯗꯤ ꯂꯩꯇ꯭ꯔꯣ
ꯑꯇꯩ ꯑꯇꯩꯗꯤ ꯍꯩꯗꯤ ꯌꯥꯝ ꯂꯩꯇꯦꯗ ꯑꯈꯣꯏꯔꯣꯝꯗꯗꯤ
ꯎꯝ
ꯇꯥꯎꯟ ꯃꯅꯥꯛꯇ ꯈꯔ ꯂꯩꯕꯒꯤ ꯍꯩꯁꯦ
ꯑꯈꯣꯏꯔꯣꯝꯗꯁꯨ ꯎꯝ ꯊꯩꯕꯣꯡꯗꯣ
ꯍꯣꯏ ꯍꯣꯏ
ꯗꯁꯨ ꯂꯩꯌꯦ ꯊꯩꯕꯣꯡꯒꯤ ꯃꯇꯝ ꯑꯣꯏꯕꯖꯥꯔ ꯌꯥꯝ ꯆꯥꯅꯩ ꯑꯩꯈꯣꯏꯔꯣꯝꯗ
ꯍꯧꯖꯤꯛ ꯊꯩꯕꯣꯡ ꯃꯇꯝ ꯍꯣꯏ ꯑꯣꯏꯔꯝꯒꯅꯤ
ꯅꯪꯗꯤ ꯊꯩꯕꯣꯡ ꯆꯥꯗ꯭ꯔꯣ
ꯈꯔ ꯅꯣꯏꯕꯅꯤꯅ ꯑꯁꯤ ꯊꯩꯕꯣꯡ ꯆꯥꯕꯁꯤ ꯁꯥꯏꯌꯦꯕ ꯑꯩꯈꯣꯏꯁꯦ
ꯑꯩꯗꯤ ꯊꯩꯕꯣꯡ ꯆꯥꯕꯁꯦ ꯏꯃꯥ ꯄꯣꯛꯄꯗꯒꯤꯀꯣ
ꯃꯔꯨ ꯃꯔꯨ ꯇꯔꯥ ꯐꯥꯎ ꯁꯨꯔꯝꯃꯣꯏ ꯆꯥꯕ ꯃꯔꯨ ꯑꯃ ꯑꯃ ꯑꯃ ꯆꯥꯔꯗꯤ ꯂꯣꯏꯔꯦ ꯑꯩꯒꯤꯗꯤ ꯑꯩꯗꯣ ꯌꯣꯠꯁꯟꯕ ꯌꯣꯠꯁꯟꯕ ꯍꯩꯇꯦꯕ
ꯃꯥꯁꯦ ꯈꯔ ꯃꯅꯥ ꯌꯥꯎꯕꯅꯤꯅꯀꯣ
ꯎꯝ
ꯆꯕꯨꯗꯤ ꯆꯥꯏ ꯑꯗꯨꯕꯨ ꯌꯥꯝ ꯆꯥꯗꯦꯗ ꯑꯈꯣꯏꯁꯨ ꯍꯩꯅꯧ ꯑꯥ ꯀꯩꯅꯣ ꯊꯩꯕꯣꯡ ꯊꯩꯕꯣꯡ ꯆꯥꯕꯁꯦ
ꯎꯝ ꯇꯨꯝꯅꯤꯡꯉꯦ ꯍꯥꯏꯌꯦ ꯇꯨꯝ ꯑꯥ ꯇꯨꯝꯅꯤꯡꯉꯦꯁꯨ ꯍꯥꯏꯕꯅꯦꯀꯣ
ꯍꯣꯏ ꯃꯥꯅꯦ ꯃꯥꯅꯦ
ꯃꯥꯒꯤ ꯊꯩꯕꯣꯡꯒꯤ ꯃꯍꯤꯗꯣ ꯁꯦꯝꯔꯒ ꯊꯛꯄꯗꯣ ꯍꯥꯎꯕꯅꯦꯍꯦ ꯑꯗꯨꯗꯤ ꯃꯔꯛ ꯃꯔꯛꯇ ꯑꯩꯁꯨ ꯀ꯭ꯂꯥꯁꯇ ꯑꯗꯨꯝ ꯊꯛꯑꯦꯕ
ꯑꯣ ꯀꯩꯅꯣꯗ ꯍꯥꯞꯄꯗꯣ ꯑꯥ ꯕꯣꯇꯜꯗ ꯍꯥꯞꯄꯒ ꯐꯥꯔꯃꯦꯟ ꯇꯧꯍꯟꯕꯗꯣ ꯈꯔ ꯑꯣ ꯑꯩꯈꯣꯏꯔꯣꯝꯗꯤ ꯌꯥꯝꯗꯕꯅꯤꯅ ꯑꯗꯨꯒꯨꯝꯕꯗꯣ ꯌꯥꯝ ꯇꯧꯗꯦ
ꯑꯩꯈꯣꯏꯔꯣꯝꯗꯗꯤ ꯑꯁ ꯊꯩꯕꯣꯡꯅ ꯋꯥꯏ ꯆꯥꯏꯔꯕ ꯖꯥꯠꯅꯦ ꯆꯥꯅꯤꯡꯗꯕꯅ ꯑꯗꯨꯝ ꯃꯊꯟꯇ ꯃꯨꯜꯂꯕ꯭ꯔꯥ ꯌꯦꯡꯕꯤꯗꯕꯅꯤꯅ ꯏꯊꯟꯇ ꯂꯝꯕꯤ ꯂꯝꯕꯤꯗꯀꯣ ꯑꯗꯨꯨꯝ ꯄꯪꯇ ꯇꯥꯔ ꯎꯝ ꯑꯗꯨꯝ ꯃꯔꯛ ꯃꯔꯛꯇ ꯑꯗꯨꯝ ꯆꯥꯏꯌꯦ
ꯑꯣ ꯀꯤꯍꯣꯝ ꯀꯤꯍꯣꯝꯗꯨꯗꯤ ꯅꯣꯏ
ꯀꯤꯍꯣꯝꯗꯤ ꯂꯩꯇꯦ ꯑꯈꯣꯏꯔꯣꯝꯗ ꯀꯤꯍꯣꯝ ꯂꯩ ꯇꯦ ꯑꯗꯨꯝ ꯂꯩꯔꯒ ꯆꯥꯏꯌꯦ
ꯈꯔꯣꯝꯗꯤ ꯀꯤꯍꯣꯝꯁꯦ ꯌꯥꯝꯗꯤ ꯊꯣꯛꯇꯦ ꯑꯗꯨꯕꯨ ꯈꯔ ꯈꯔ ꯃꯤ ꯌꯨꯝꯅꯥꯛ ꯑꯅꯤ ꯑꯍꯨꯝꯒꯨꯝꯕꯁꯦ ꯊꯥꯏꯌꯦꯕ ꯃꯣꯏꯁꯦ ꯑꯗꯨꯒꯤ ꯑꯩꯒꯤ ꯌꯨꯝ ꯅꯛꯄꯁꯨ ꯊꯥꯏꯑꯦ ꯃꯣꯏ ꯑꯗꯨꯒꯤ ꯅꯍꯥꯟꯗꯨꯁꯨ ꯄꯤꯔꯛꯑꯦ ꯃꯣꯏꯒꯤ ꯂꯣꯏꯅ ꯍꯦꯛꯈ꯭ꯔꯦ ꯍꯥꯏꯅ
ꯎꯝ
ꯑꯗꯨ ꯃꯀꯨꯗꯣ ꯑꯗꯨ ꯑꯗꯨ ꯈꯔ ꯁꯨꯒꯥꯏꯔꯒ ꯀꯩꯅꯣ ꯁꯦꯝꯕꯅꯦꯕ ꯅꯪ ꯉꯁꯥꯏ ꯊꯩ ꯎꯝ ꯀꯩꯅꯣ ꯊꯩꯕ‌ꯣꯡꯒꯤ ꯇꯥꯏꯞꯇ
ꯎꯝ ꯃꯀꯨ ꯃꯀꯨꯗꯣ ꯃꯀꯨꯗꯣ ꯃꯀꯨ ꯑꯩꯈꯣꯏꯅ ꯆꯥꯗꯕꯤꯗ ꯍꯨꯟꯗꯣꯛꯄꯗꯣ
ꯍꯣꯏ
ꯑꯣ
ꯑꯗꯨ ꯈꯔ ꯁꯨꯔꯒ ꯑꯗꯨꯗ ꯃꯍꯤ ꯁꯤ ꯆꯤꯅꯤꯒ ꯍꯥꯞꯄꯒ ꯃꯍꯤ ꯊꯛꯄꯗꯣ ꯑꯗꯨꯗ ꯍꯥꯎꯕꯅꯦ ꯃꯀꯨꯅ